ꯇ
ꯍꯂꯣ
ꯇꯥꯏꯌꯦ ꯇꯥꯏꯌꯦꯦ ꯇꯥꯔꯔꯕꯣ
ꯎꯝ ꯇꯥꯛꯄꯤꯒꯅꯤ ꯀꯔꯤ ꯅꯤꯡꯁꯤꯡꯕꯤꯕ
ꯇꯥꯕꯤꯔꯕ ꯃꯗꯥꯝꯕꯣ
ꯇꯥꯖꯔꯦ ꯇꯥꯖꯜ ꯑꯄꯥꯝꯕꯗ ꯍꯥꯏꯕꯤꯌꯨꯗꯣ
ꯌꯥꯝ ꯅꯨꯡꯉꯥꯏꯔꯤꯕꯣ
ꯅ ꯌꯣꯝꯂꯕ ꯑꯩꯒꯤ ꯄꯨꯟꯁꯤꯁꯤꯗ ꯀꯔꯤ ꯑꯃꯨꯛ ꯑꯍꯦꯟꯕ ꯄꯥꯝꯂꯒꯅꯤ
ꯑꯗꯣ ꯑꯈ ꯀꯅꯣ
ꯅꯪꯅ ꯀꯔꯤꯅꯣ ꯑꯃꯨꯛ ꯄꯥꯝꯃꯤꯕꯁꯤꯅ ꯍꯥꯏꯔꯛꯑꯣ
ꯑꯩ ꯑꯩ ꯀꯩ ꯄꯥꯝꯖꯗꯦ ꯑꯩ ꯀꯩꯝ ꯄꯥꯝꯖꯦ ꯅꯪꯉꯣꯟꯗꯒꯤꯀ
ꯍꯥꯏꯗꯕ ꯌꯥꯔꯣꯏ
ꯅꯃꯅ ꯀꯅ ꯆꯜ ꯅꯛꯁꯔ ꯈꯥꯏꯕꯅꯦ ꯑꯗꯨꯒ ꯑꯗꯣ ꯅꯪ ꯊꯣꯝꯅꯗꯣ
ꯎ ꯁꯤꯗꯤ ꯁꯤꯗꯤ ꯑꯁꯦꯡꯕ ꯀꯩꯅꯅꯤ
ꯌꯥꯔꯦ ꯌꯥꯔꯦ ꯌꯥꯔꯦ ꯁ ꯌꯥ ꯂꯦꯄꯣ ꯅꯪ ꯅꯪꯒꯤ ꯅꯪꯒꯤ ꯐꯣꯝꯗꯣ ꯀꯃꯥꯏꯅ ꯇꯧꯕ ꯅꯪ ꯑꯦ ꯁꯤꯒ ꯏꯟꯀꯝꯒꯗꯣ ꯍꯧꯖꯤꯛ
ꯑ ꯑꯗꯨ ꯇꯥꯟꯊꯣꯛꯄꯒꯤ ꯄꯤꯒꯦꯔꯦ ꯄꯤꯒꯦꯔꯦ
ꯄꯤꯈ꯭ꯔꯗꯤ ꯀꯥꯟꯅꯗ ꯄꯤꯈ꯭ꯔꯕꯣ
ꯑ ꯁꯤꯒꯤ ꯑꯩꯈꯣꯏ ꯁꯤꯒꯤ ꯗꯗꯥ ꯑꯃ ꯂꯩꯕꯗꯣꯪ
ꯎꯝ ꯎꯝ
ꯑꯗꯨꯗ ꯇꯥꯃꯣꯅ ꯄꯤꯌꯣꯅ ꯄꯤꯔꯦ ꯑꯗꯒꯤ ꯅꯝꯕꯔꯗꯨꯅ ꯇꯥꯃꯣꯗ ꯄꯤꯔꯛꯑꯣ ꯃꯥ ꯁꯥꯏꯟ ꯇꯧꯍꯜꯂꯛꯄꯗꯨꯗꯤ ꯎꯝ ꯊꯨꯅ ꯈꯂ ꯄꯤꯈꯔꯦ ꯍꯧꯖꯤꯛ ꯁꯟꯗꯥ ꯑꯣꯏꯔꯝꯗꯥ ꯍꯌꯦꯡ ꯑꯗꯨꯝ ꯅꯝꯕꯔ ꯑꯗꯨꯣ ꯂꯧꯔꯅꯤ ꯑꯗꯨꯒ ꯁꯥꯏꯟ ꯇꯧꯍꯜꯂꯅꯤ ꯑꯗꯨꯒ ꯂꯧꯔꯅꯤ ꯑꯗꯨꯒ ꯊꯨꯖꯂꯅꯤ
ꯊ ꯊꯥ ꯂꯥꯁ ꯗꯦꯠ ꯂꯥꯁ ꯗꯦꯗꯠꯇꯣ ꯉꯥꯏ ꯂꯩꯒꯅꯣꯕ ꯂꯥꯁ ꯗꯦꯠ ꯉꯥꯏꯕꯗꯣ ꯁꯕꯔꯗ ꯌꯥꯏ ꯌꯥꯏꯒ ꯌꯥꯗꯦꯒ ꯃꯌꯥꯝ ꯀꯩ ꯀꯩ ꯏꯟꯅꯅꯕꯗꯣ ꯇꯧꯕꯅꯦꯕ ꯍꯪꯕ꯭ꯔꯥ
ꯑꯗꯨꯗꯨꯅ ꯑꯗꯨꯗꯨꯅ ꯂꯥꯁꯇꯦ ꯉꯥꯏꯒꯅꯣꯕ ꯅꯣꯏꯒꯤ ꯁꯛ ꯐꯖꯕꯗꯨꯣꯁꯨꯋ ꯑꯣ
ꯎꯝ ꯁꯛ ꯐꯖꯕꯗꯨꯅ ꯍꯥꯏꯕ ꯃꯣꯏꯅ ꯁꯨꯃꯥꯏꯅ ꯍꯥꯏꯌꯦ ꯑꯦꯁ ꯁꯤꯒ ꯏꯟꯀꯝꯒꯗꯨꯗꯤ ꯍꯥꯏ ꯍꯥꯥꯞꯄꯁꯤ ꯌꯥꯕꯤ ꯍꯥꯞꯇ ꯆꯅꯤ ꯑꯗꯣ ꯑꯩꯅ ꯍꯥꯏꯁꯤꯅ ꯑꯦꯁꯤ ꯑꯩꯗꯤ ꯃꯥꯔꯛꯇꯣ ꯅꯦꯝꯖꯕꯅꯤꯅ ꯑꯦ ꯁꯤꯗꯨꯗ ꯈꯟꯂꯔꯛꯇꯧꯕꯅꯤꯅ ꯑꯩꯗꯤ ꯍꯥꯞꯆꯒꯅꯤ ꯏꯟꯀꯝꯁꯨꯞꯁ ꯊꯕ
ꯃꯥꯅꯦꯁ ꯑꯁꯕꯅꯤ ꯑꯦ ꯑꯦ ꯁꯤꯒ ꯏꯟꯀꯝꯒꯗꯣ ꯍꯥꯞꯇ꯭ꯔꯁꯨ ꯌꯥꯏꯑꯕꯀꯣ ꯃꯥꯅꯦ ꯑ ꯃꯥꯅꯦ ꯑꯗꯨꯗ ꯃꯦꯔꯤꯠ ꯂꯩꯅꯦꯕ ꯑꯗꯣ ꯑꯗꯨ ꯍꯥꯞꯇ꯭ꯔꯒꯗꯤ ꯅꯣꯏ ꯑꯦꯁꯤꯒꯤ ꯀꯦꯇꯒꯔꯤꯗ ꯀꯩꯁꯨ ꯈꯜꯂꯛꯑꯣꯦꯕ ꯅꯣꯏꯅ ꯍꯥꯞꯇ꯭ꯔꯒꯗꯤ ꯅꯣꯏꯁꯦ ꯖꯦꯅꯦꯔꯌꯥꯅꯤꯌꯥꯅ ꯂꯧꯈꯤꯗꯣꯏꯅꯦꯕ ꯃꯣꯏꯅ ꯍꯪꯉꯕ
ꯖꯅꯦ ꯌꯥ ꯊꯤꯟꯗꯦꯅꯦ
ꯑꯣꯅꯦꯗꯤꯣ ꯅ ꯅ ꯅꯣꯏ ꯀꯔꯝꯕꯅꯣ ꯍꯥꯞꯇ꯭ꯔꯗꯤ ꯑꯗꯣ ꯑꯩꯒꯤꯗꯤ ꯍꯥꯞ ꯍꯥꯞꯄꯦꯕ ꯁꯤꯡꯉꯣꯕ ꯄꯪꯒꯅꯣꯕ
ꯑꯩꯗꯤ ꯍꯥꯞꯀꯅꯤ ꯑꯩꯗꯤ ꯁꯤꯡ ꯁꯤꯡꯕꯁ ꯃꯁꯤꯡ ꯊꯨꯞꯏ
ꯁꯤꯛꯁꯃꯟꯗꯅ ꯄꯥꯔꯁꯦꯟ ꯊꯣꯛꯑꯦꯕꯔꯥ
ꯑꯪ ꯄꯕꯥꯁꯤꯡ ꯊꯣꯛꯑꯦ ꯍꯧꯖꯤꯛ ꯈꯨꯠꯀꯁꯤ ꯁꯤꯡꯂꯤ ꯉꯥꯛꯇ ꯉꯥꯏ
ꯀꯠꯇꯗꯤ
ꯑꯩꯒꯤꯅꯦ ꯑꯩꯒꯤ ꯏꯁꯥꯒꯤ ꯑꯟꯗꯔꯇꯣꯟꯁꯦ ꯦ ꯋꯥꯔꯝ ꯑꯣꯏꯕ ꯋꯥꯅꯤ
ꯅꯪꯉꯥꯟꯗꯣ ꯑꯗꯨꯅ ꯀꯔꯥꯏꯗꯕꯨ ꯌꯦꯡꯉꯨꯔꯣ ꯍꯥꯏꯔꯛꯏꯕ
ꯅꯪꯒꯤ ꯀꯩ ꯑꯣꯏꯒꯦꯨ ꯏꯅꯠꯂꯦꯗ ꯑꯦ ꯈꯨꯗꯥꯡꯒꯤ ꯁꯤꯡꯅꯤꯗ ꯌꯦꯡꯉꯣ ꯑꯁꯪꯕ ꯑꯣꯏꯔꯒꯗꯤ ꯋꯥꯝ ꯑꯗꯒꯤ ꯕ꯭ꯂꯨꯒꯨꯝꯕ ꯄꯔꯄꯜꯒꯨꯝꯕ ꯑꯗꯨꯗꯤ ꯌꯥꯝ ꯋꯥꯝꯅꯦ ꯕ꯭ꯂꯨꯒ ꯄꯔꯄꯜꯒ ꯌꯥꯟ ꯑꯗꯒꯤ ꯑꯩꯈꯣꯏ ꯏꯃꯥꯟꯅꯕꯤ ꯑꯃꯗꯤꯀꯣ ꯒ꯭ꯔꯤꯟ ꯌꯥꯎꯋꯦ ꯕ꯭ꯂꯨ ꯌꯥꯋꯦ ꯄꯄꯖ ꯃꯥꯗꯤ ꯅ꯭ꯌꯨꯇ꯭ꯔꯦꯜ ꯇ ꯅꯪꯒꯤꯗꯣ ꯅꯪꯒꯤꯗꯣ ꯀꯤꯔꯗꯤ ꯑꯩꯒꯤ ꯑꯩꯒꯤ ꯂꯣꯏ ꯆꯣꯡꯊꯣꯛ ꯎꯔꯤꯁꯦ ꯉꯥꯡ ꯉꯥꯟꯅ ꯀꯔꯤꯅꯣ
ꯅꯪꯒꯤ ꯅ ꯑꯃ ꯂꯣꯏ ꯆꯪꯇ ꯎꯏꯗꯅ ꯑꯩꯒꯤꯅꯦ ꯈꯨꯠꯁꯦ ꯍꯥꯏ ꯈꯨꯟꯗ ꯈꯨꯊꯨꯝ ꯇꯧꯁꯤꯟꯕꯗ ꯂꯤ ꯁꯤꯡꯅꯤ ꯆꯨꯝꯅ ꯂꯩꯔꯝꯕꯗ ꯇꯛ ꯀꯣꯟꯈꯤꯦ ꯍꯥꯏꯕ ꯇꯛ ꯂꯦꯡꯉꯦ ꯍꯥꯏꯕ
ꯅ ꯍꯧꯖꯤꯛꯗ ꯅꯪ ꯎꯁꯩꯗꯗ ꯌꯦꯅꯅꯦ ꯑꯗꯨꯅ ꯈꯋꯥꯏꯗꯅꯤ ꯍꯥꯏꯕ
ꯏꯅꯥꯎ ꯅꯨꯄꯤꯗꯤ ꯃꯥꯗꯤ ꯋꯥ ꯉꯥꯡꯕ ꯍꯩꯇꯦ
ꯃ ꯁꯤꯡꯂꯤꯁꯦ ꯀꯣꯜꯂꯦꯕ ꯍꯥꯏꯅ ꯑꯩꯈꯣꯏ ꯀ ꯇꯛ ꯀꯣꯜꯂꯛ ꯀꯣ ꯇꯛ ꯀꯣꯜꯂꯦꯕ ꯃꯀꯤꯌꯦ
ꯅꯪꯕꯨ ꯆꯝꯄ꯭ꯔꯥ ꯆꯥꯅꯤꯡꯗ꯭ꯔꯣ ꯑ ꯃꯥꯗꯤ ꯍꯩꯖꯗꯦ ꯍꯣꯏ ꯆꯅꯅꯕ ꯃꯤꯅ ꯂꯩꯖꯗ ꯇꯣꯍꯜꯂꯕꯅꯅ ꯃꯥꯂꯦꯝ ꯄ꯭ꯔꯤꯊꯤꯕꯤꯁꯤꯗ
ꯃꯥꯗꯕꯨ ꯋꯥ ꯉꯥꯡ ꯀꯔ ꯀꯩ ꯍꯥꯏꯅ
ꯋꯥ ꯉꯥꯡꯕ ꯍꯩꯖꯗ꯭ꯔꯦ ꯇꯣꯜꯂꯕ ꯅꯅꯥꯏꯅꯤꯅ ꯑ ꯋꯥꯔꯤꯔꯁꯅꯅꯣ ꯃꯤꯁꯨ ꯂꯩ ꯏꯇ ꯇꯥꯏ
ꯅꯨꯡꯁꯤꯗ꯭ꯔꯥ ꯋꯥꯔꯤꯁꯦ ꯇꯣꯟꯕ ꯃꯤꯒꯤ ꯋꯥꯔꯤꯁꯦ ꯇꯥꯁꯜꯂꯛꯑꯣ
ꯃꯤꯠꯇꯒꯤ ꯐꯤꯗꯥꯕ ꯈꯪꯍꯧꯗꯦ ꯃꯤꯦꯠꯇꯒꯤ ꯃꯤꯠꯇꯒꯤ
ꯌꯨ ꯋꯥ ꯈꯔꯗ ꯇꯔ ꯇ
ꯅ ꯃꯁꯤ ꯌꯥꯝꯅ ꯇꯥꯅꯩꯗꯕꯅ ꯂꯣꯏꯪꯗꯤꯥꯛ ꯀꯗ ꯇ ꯃꯦꯉ ꯅ ꯅ ꯈ ꯂꯕꯀꯤ ꯋꯥꯏ ꯂꯣꯗꯤ ꯇꯌꯥꯒꯗ
ꯊꯣꯛꯣꯛ ꯊꯕꯅꯦ ꯀꯔꯤꯅꯣ
ꯑ
ꯎ
ꯎ
ꯑꯗꯒꯤ ꯅꯪꯒꯤ ꯑꯃ ꯏꯅꯥꯎꯅꯨꯄꯤ ꯅꯪꯒꯤ ꯏꯆꯥ ꯀꯩꯅꯣ ꯃꯌꯥ ꯄꯨ ꯎꯄꯤꯗꯁꯨ ꯋꯥꯔꯤ ꯁꯥꯟꯅꯅꯤꯡꯉꯥꯏ ꯃꯤ ꯂꯩꯇꯦ ꯃꯤꯒ ꯋꯥꯔꯤ ꯁꯥꯟꯅꯕ ꯏꯀꯥꯏꯖꯩ ꯌꯥꯏ ꯍꯣꯏ ꯋꯥ ꯍꯅꯤꯌꯥꯅꯤꯠꯇ
ꯑꯩꯉꯣꯟꯗ ꯑꯩꯉꯣꯟ ꯌꯥꯔꯦ ꯌꯥꯔꯦ ꯑꯗꯨ ꯋꯥꯔꯤꯗ ꯇꯣꯛꯁ ꯌꯥꯔꯦ ꯑꯩ ꯋꯥꯁꯦ ꯍꯥꯏꯅꯤꯡꯗ꯭ꯔꯦ ꯑꯩ ꯃꯉꯣꯟꯗ ꯍꯥꯏ ꯍꯥꯏꯕꯅꯤ ꯉꯁꯥꯏꯁꯨ ꯍꯥꯏꯕꯅꯤ ꯃꯥꯅ ꯃꯥ ꯎ ꯃꯃꯥ ꯊꯕꯛ ꯁꯪꯗꯦ ꯍꯥꯏꯕꯅ ꯑꯗꯨ ꯍꯌꯦꯡ ꯁꯥꯟꯅꯒꯦ ꯍꯥꯏꯌꯦ ꯈꯪꯗꯦ ꯑꯩꯅ ꯑꯩꯅ ꯍꯣꯏ ꯅꯪ ꯌꯥꯝ ꯁꯪꯉꯝꯃꯔꯣꯏ ꯍꯥꯏꯈꯤꯕꯅꯤ
ꯇ ꯆꯕ ꯇꯃ ꯆꯕ ꯏꯇꯣ
ꯃꯖꯥ
ꯇꯃꯤ ꯆꯕꯍꯤꯄ ꯐꯥꯏꯕ ꯍꯥꯟꯗ
ꯁ ꯃꯁꯥꯕ ꯑꯣꯏ
ꯑ ꯈꯤꯇꯪ ꯀꯩꯅꯣ ꯇꯧꯋꯦ ꯑꯩꯈꯣꯏꯗꯤ ꯀꯥꯏꯊꯣꯛ ꯀꯥꯏꯁꯤ ꯑꯗꯨ ꯍꯩꯌꯦ
ꯎ
ꯑꯗꯨꯗꯤ ꯍꯌꯦꯡ ꯍꯌꯦꯡ ꯅꯨꯡꯊꯤꯟꯗ ꯇꯧꯁꯦꯀꯣ
ꯎꯝ ꯐꯣꯝ ꯅꯠꯇ꯭ꯔꯣ
ꯐꯣꯟ ꯇ ꯀꯣꯜ
ꯎꯝ ꯇꯧꯗꯣꯏꯅꯤ ꯀꯩꯅꯣ ꯉꯉꯥꯏ ꯂꯩꯕꯅꯦ ꯑꯩꯗꯤ ꯑꯗꯩ ꯉꯁꯤꯗꯤꯀꯣ ꯉꯁꯤꯗꯤ ꯑꯩꯒꯤ ꯑꯗꯨꯃꯥꯏꯅ ꯑꯃ ꯇꯧꯈꯤꯕꯗꯣ
ꯎꯝ ꯎꯝ
ꯑꯗꯨꯗꯒꯤ ꯑꯃꯗꯨꯁꯨ ꯍꯦꯟꯖꯤꯜꯂꯛꯄꯤꯅꯦꯕ
ꯎꯝ ꯆ ꯈꯣꯖꯕꯗ
ꯑꯪ ꯁꯛ ꯍꯣꯏꯖꯕꯗꯦꯖꯖꯤꯂꯛꯨꯡ ꯌꯕ ꯀꯣꯏꯗꯦ ꯑꯗꯩ ꯑꯩꯅ ꯇꯨꯏꯁꯟ ꯇꯧꯔꯤꯀꯥꯟꯥꯁꯦ ꯈꯪꯕ ꯄꯣꯠ ꯅꯠꯇꯦ ꯃꯥꯏ ꯉꯁꯥꯏꯒꯤ ꯀꯩꯅꯣꯗꯣ ꯊꯥꯖꯤꯜꯂꯛꯑꯅꯤ ꯑꯩ ꯁꯤ ꯁꯨꯃꯥꯏꯅ ꯇꯧꯔꯦ ꯁꯨꯃꯥꯏꯅ ꯇꯧꯋꯦ ꯑꯩꯅ ꯇꯧꯈꯗꯅ ꯇꯧꯈꯗꯅ ꯅꯣꯛꯁꯤꯟꯕ ꯑꯩꯗꯤ ꯍꯥꯏꯕꯤꯂꯣꯔꯅ
ꯑ ꯅꯨꯡꯕꯨ ꯅꯨꯡꯉꯥꯏꯇꯦ ꯑꯩꯅꯁꯨ ꯍꯥꯏꯔꯨꯗꯦ ꯍꯥꯏꯈ꯭ꯔ
ꯑꯗꯨꯗ ꯃꯣꯏꯗ ꯑꯃꯨꯛ ꯀꯥꯏꯅꯩ ꯄꯣꯠꯅꯤ ꯃꯣꯏꯅ ꯍꯥꯟꯅ ꯍꯥꯏꯁꯨ ꯍꯥꯏꯗꯅ
ꯑ ꯃꯤ ꯀꯥꯏ ꯅꯕꯨ ꯍꯥꯏꯌꯦ ꯅꯪꯗꯦ
ꯎ
ꯑꯁ ꯄ꯭ꯔꯦꯛꯇꯤꯀꯦꯜ ꯑꯃꯨꯛ ꯗꯦꯠ ꯁꯤꯛꯁꯇꯒꯤꯅꯦ ꯁꯥꯔ ꯀꯩꯅꯣꯅ ꯍꯌꯦꯡꯗꯨꯃ ꯀꯣꯂꯦꯖ ꯂꯥꯛꯀꯅꯤ ꯄ꯭ꯔꯦꯛꯇꯤꯀꯦꯜ ꯇꯧꯅꯤꯡꯉꯩꯗꯤ ꯍꯌꯦ ꯂꯥꯛꯑꯣ ꯀꯥꯏꯅ ꯑꯗꯨ ꯏꯦꯗꯥ
ꯆꯠꯂꯣꯕꯤꯃ ꯆꯠꯂꯣ ꯆꯠꯂꯣ ꯄ꯭ꯔꯦꯛꯇꯤꯀꯦ ꯇꯧꯅꯤꯡꯕꯗꯣ ꯆꯠꯂꯣ ꯄ꯭ꯔꯦꯛꯇꯤꯀꯗ ꯇꯧꯕꯗꯤ ꯌꯥ ꯌꯥꯎꯍꯧꯗ꯭ꯔꯒꯗꯤꯅꯦ ꯑꯦ ꯑꯗꯣ ꯅꯪ ꯍꯌꯦꯡ ꯁꯥꯔ ꯄ꯭ꯔꯤꯟꯁꯤꯄꯥꯜ ꯂꯥꯛꯄ꯭ꯔꯥ ꯍꯪꯉꯛꯑꯣ ꯑꯗꯨꯒ ꯀꯩꯅꯣꯝꯗꯒꯤ ꯈꯣꯏꯕꯥꯗꯒꯤ ꯆꯦꯂꯝꯗ ꯂꯧꯔꯣ ꯁꯨꯃꯥꯏꯅ ꯇꯧꯍꯜꯂꯣ
ꯑꯁ ꯑꯩꯗꯤ ꯍꯪꯅꯤꯡꯉꯥꯏ ꯃꯤꯒ ꯂꯩꯇꯦꯗ ꯑꯩꯗꯤ ꯀꯣꯂꯦꯖ ꯍꯥꯏꯕꯖꯥꯠꯁꯦ ꯑꯩ ꯈꯪꯅꯗꯦꯗ ꯃꯤ
ꯌꯥꯔꯤꯕꯃ ꯑꯗꯨꯒꯤ ꯑꯗꯨꯋꯥꯏ ꯃꯤ ꯈꯪꯅꯗꯕꯗꯨꯅꯗꯤ ꯃꯤ ꯑꯣꯏꯔꯣꯏꯀꯣ ꯃꯤ ꯀꯧꯅ ꯈꯪꯅꯗꯅ ꯈꯪꯅ ꯈꯣꯠꯅ ꯇꯧ ꯈꯪꯉꯅꯕ
ꯆꯠꯇꯕꯁꯦ ꯑꯗꯨꯃꯥꯏꯀꯣ ꯍꯪꯍꯜꯂꯒꯦꯁꯦ ꯑꯩ ꯍꯪꯒꯟꯅꯅꯕ ꯃꯤꯗꯤ ꯂꯩꯁꯦ
ꯀꯅꯥꯕꯔꯠꯇꯦꯁ ꯃꯅꯦ ꯅꯪ ꯑꯩꯅ ꯑꯩꯈꯣꯏ ꯌꯦꯡꯉꯣ ꯅꯪ ꯉ ꯁꯤ ꯇꯝꯅꯦ ꯑꯗꯣ ꯑꯩꯈꯣꯏꯗꯤ ꯃꯤꯁꯦ ꯂꯩꯇ꯭ꯔꯣ ꯑꯩꯈꯣꯏꯗꯤ ꯃꯤ ꯂꯩꯇ꯭ꯔꯣ ꯅꯪꯣꯟꯅ ꯁꯤ ꯇꯝꯃꯛꯀꯅꯤ ꯍꯥꯏꯕꯗ ꯑꯩꯈꯣꯏꯗꯤ ꯃꯤ ꯂꯩ ꯈ ꯐꯪꯅꯅꯕ ꯑꯁꯤ ꯑꯩꯅ ꯀꯩꯝ ꯀꯧꯗꯕꯤ ꯑꯩ ꯂꯩꯕꯁꯨ ꯉꯝꯃꯦꯕ ꯍꯥꯏꯕ ꯍꯪꯉꯕ ꯑꯗꯨꯅ ꯌꯥꯗꯦ ꯃꯤꯒꯅ ꯉꯥꯡꯅꯕꯅ ꯀꯥꯟꯅꯩ ꯍꯥꯏꯕꯅꯤꯅ ꯍꯦꯛ ꯀꯥꯟꯅꯕ ꯍꯥꯏꯗꯤ
ꯑꯩ ꯑꯩ ꯑꯩ ꯈꯪꯉꯦ ꯈꯪꯉꯦ ꯏꯆꯦꯒꯤ ꯁꯥꯗꯅꯦ ꯑꯩꯅ ꯉꯁꯤ ꯍꯤꯡꯂꯤꯕ ꯑꯩꯅ ꯂꯥꯛ ꯇꯕꯁ
ꯎꯝ ꯌꯥꯔꯦ ꯌꯥꯔꯦ ꯍꯦꯟꯖꯤꯜꯂꯦ ꯃꯥ ꯁꯛꯇ ꯑꯗꯨ ꯀꯩꯕꯤ ꯑꯃ ꯈꯟꯗ꯭ꯔꯤꯕꯅ ꯈꯜꯂꯣ ꯑꯝꯇ
ꯑꯩ ꯍꯪꯉꯛꯑꯒꯦ ꯑꯗꯨꯒ ꯌꯥꯔꯅꯤ ꯑꯩ ꯌꯥꯅꯤ ꯈꯪꯈ꯭ꯔ ꯁꯤ ꯏꯪꯒꯥꯗꯦꯕꯪꯅ ꯑꯗꯨ ꯍꯝꯗꯅꯕ ꯍꯣꯠꯅꯖꯧꯋꯦ ꯋꯥꯕ ꯑꯣꯏꯔꯦ
ꯂꯣꯜꯠꯂꯛꯀꯅꯣ ꯂꯣꯠꯂꯛꯀꯅꯣ ꯔꯥꯖꯤ ꯂꯣꯟꯕ ꯌꯥꯗꯣꯏ ꯁꯤꯗꯀꯣ ꯑꯗꯣ
ꯐꯣꯟꯅ ꯍꯦꯛ ꯄꯥꯏꯕꯒꯗꯤ
ꯀꯔꯤꯌꯥ
ꯍꯣꯟ ꯍꯦ ꯑꯍꯥꯟꯕ ꯄꯥꯏꯕꯒ ꯍꯦꯜꯂꯣ ꯍꯥꯏꯕ ꯋꯥꯍꯩꯗꯣ ꯑꯣꯏꯌꯦ ꯍꯥꯏꯕ ꯍꯦꯜꯂꯣ ꯍꯥꯏꯕ ꯋꯥꯍꯩꯗꯣ ꯑꯗꯨꯣꯛꯏ ꯍꯥꯏꯕ ꯑꯪꯒ꯭ꯔꯥꯖꯤꯦ ꯑꯗ
ꯑ ꯍꯣꯏ ꯑꯗꯨ ꯇꯥꯕ꯭ꯔꯣ ꯍꯥꯏꯔꯁꯦ ꯍꯥꯏꯗ ꯑꯗꯨꯝ ꯍꯜꯂꯛꯑꯣ ꯍꯜꯂꯛꯑꯣ ꯑꯗꯨꯗꯤ ꯑꯗꯨꯝ ꯃꯅꯤꯄꯨꯔꯤꯁꯨ ꯑꯣꯏꯅꯩꯗꯅ ꯑꯦꯁ ꯇꯤ ꯌꯥꯝꯅ ꯂꯥꯛꯑꯗꯤ ꯅꯪ ꯈꯜꯂꯣꯏꯗ꯭ꯔꯤꯕꯅꯦ ꯍꯥꯏꯕ ꯏꯁ ꯆꯦꯔꯤ ꯁꯦꯗꯨꯜ ꯇ꯭ꯔꯥꯏꯞ
ꯑꯗꯨꯕꯨꯗꯤ ꯑꯩꯈꯣꯏꯗꯤ ꯀꯩꯅꯣꯅꯦ ꯃꯦꯕꯤ ꯃꯦꯅꯣꯗꯤ ꯋꯥꯔꯤꯅꯤ
ꯑꯗꯣ ꯑꯦꯁꯤꯁꯦ ꯑꯦꯁꯤꯁꯦ ꯁꯤꯦꯗꯨꯜ ꯀꯥꯁ ꯍꯥꯏꯅꯤꯅ ꯗꯨꯏ ꯈꯪꯕ ꯅꯠꯇ꯭ꯔꯣ ꯑꯗꯣ ꯑꯗꯨꯗꯣ ꯍꯥꯏꯗꯤ ꯑꯃꯨꯛ ꯑꯦꯁ ꯇꯤꯒꯤ ꯁꯤꯠꯁꯦ ꯌꯥꯝ ꯌꯥꯝꯃꯦꯕ ꯁꯤꯠ ꯌꯥꯝꯕꯁꯤꯗ ꯑꯩꯈꯣꯏ ꯑꯦꯁ ꯇꯤꯒꯤꯗꯤ ꯁꯤ ꯔꯤꯖꯥꯔꯕꯦꯁꯟꯁꯦ ꯇꯨ ꯄꯥꯔꯁꯦꯟ ꯈꯅꯦꯕ ꯑꯗꯨꯅ ꯋꯥꯡꯕꯅ ꯑꯗꯨꯝ ꯍꯧꯈꯤꯕꯅꯦꯕ ꯑꯗꯨꯗꯣ ꯑꯦꯁ ꯇꯤꯒꯤ ꯂꯥꯛꯇꯕꯗꯣ ꯑꯦꯁ ꯁꯤ ꯈꯛꯇꯅ ꯃꯦꯟꯕ ꯌꯥꯏꯑꯕ ꯑꯇꯣꯞꯄ ꯑꯃꯝꯇ ꯂꯩꯃꯤꯦꯟꯕ ꯌꯥꯗꯦꯕ ꯃꯣꯏꯒꯤꯗꯤ ꯑꯗꯨꯝ ꯩ ꯍꯥꯏꯗꯤ ꯃꯤ ꯑꯇꯣꯞꯄ ꯂꯥꯛꯑꯁꯨ ꯑꯣ ꯕꯤ ꯁꯤ ꯂꯥꯛꯑꯁꯨ ꯖꯦꯅꯔꯦꯜ ꯂꯥꯛꯑꯁꯨ ꯑꯦ ꯁꯤ ꯑꯗꯨꯝ ꯃꯦꯟꯁꯤꯟꯕ ꯑꯝꯇ ꯌꯥꯗꯦꯕ ꯑꯗꯨꯝ ꯍꯥꯡꯉ ꯑꯗꯨꯝ ꯊꯝꯗꯣꯏꯅꯦꯕ ꯑꯗꯨꯒ ꯑꯦꯁ ꯇꯤꯅꯗꯤ ꯃꯦꯟꯕ ꯌꯥꯏꯑꯕ ꯑꯗꯨꯗꯨꯅ ꯑꯦ ꯁꯤ ꯍꯥꯏꯗꯤ ꯑꯦ ꯁꯤꯅ ꯃꯟꯕ ꯌꯥꯏꯑꯕ ꯑꯦꯁ ꯇꯤꯒꯤ ꯑꯍꯥꯡꯕꯁꯦ ꯑꯗꯣ ꯑꯦꯁ ꯇꯤ ꯌꯥꯝꯅ ꯂꯥꯛꯑꯗꯤ ꯑꯃꯨꯛ ꯐꯪꯉꯣꯏꯕ ꯑꯗꯣ ꯑꯗꯣ ꯐꯪꯅꯤꯁꯦ ꯑꯩꯁꯨ ꯌꯥꯝ ꯂꯥꯛꯇꯧ ꯃꯥꯟꯗꯦ ꯑꯗꯨꯝ ꯇꯅꯦꯕ ꯈꯔ ꯑꯗꯨꯝ ꯈꯔ ꯑꯃꯅꯤ ꯂꯥꯛꯑꯁꯨ ꯁꯤꯠꯇꯨ
ꯎꯝ
ꯍꯥꯏꯗꯤ ꯁꯤꯠꯇꯣ ꯁꯤꯠꯇꯣ ꯂꯣꯏ ꯐꯨꯜꯗ ꯀꯩꯁꯨꯄ ꯂꯥꯛꯄ ꯉꯝꯗꯕꯅꯦ ꯍꯥꯏꯕ ꯁꯤꯠꯅ ꯌꯥꯝꯕꯒꯤꯀꯣ
ꯎꯝ ꯅꯪ ꯈꯣꯟꯖꯦꯜ ꯇꯨꯝꯅꯤꯡꯉ ꯃꯥꯅꯤ ꯇꯨꯝꯖꯧꯔꯣ ꯇꯨꯝꯖꯔ ꯊꯝꯃꯣ ꯊꯝꯃ
ꯎ ꯁꯦꯟꯖꯤꯜꯂꯦ ꯃꯥꯅꯒ ꯃꯁꯤꯡ ꯉꯥꯏ ꯐꯨꯗꯅꯤ
ꯊꯝꯃꯦ ꯊꯝꯃꯦ ꯊꯝꯃꯦ ꯍ ꯍꯣꯏ ꯍꯣꯏ ꯊꯝꯃꯦ ꯊꯝꯃꯦ ꯍꯣꯏ